ꯑ ꯕ꯭ꯔꯣ
ꯍꯜꯂꯣ
ꯆꯥꯛ ꯆꯥꯈ꯭ꯔꯕ꯭ꯔꯣ
ꯎꯝ ꯆꯥꯔꯦ ꯅꯪꯗꯤꯌꯦ
ꯆꯥꯈ꯭ꯔꯦ ꯍꯣꯏꯠ
ꯀꯩ ꯍꯦꯟꯖꯥꯡꯅꯣ
ꯉꯁꯤ ꯑꯣꯛ ꯊꯣꯡꯉ꯭ꯔꯒ ꯆꯥꯍꯌꯦ
ꯑꯨꯡ ꯍꯥꯎꯕ ꯍꯦꯟꯖꯥꯡꯅꯤꯅꯦ
ꯎꯝ ꯈꯪꯗꯦ ꯑꯩꯅ ꯊꯣꯡꯕꯤꯒꯤ ꯍꯥꯎꯗꯤ ꯍꯥꯎꯋꯦ
ꯑꯨꯝ ꯉꯁꯤ ꯀꯩꯗꯧꯔꯒ ꯂꯩꯏꯅꯣ
ꯏꯁ ꯑꯗꯨꯝ ꯍꯤꯞꯄ ꯍꯧꯒꯠꯂꯒ ꯑꯃꯨꯛ ꯆꯥꯛ ꯆꯥꯕ ꯍꯤꯞꯄ ꯃꯄꯥꯟ ꯊꯣꯛꯄꯥ
ꯑꯗꯨ ꯄꯨꯟꯁꯤꯅ ꯅꯨꯡꯉꯥꯏꯁꯦ
ꯅꯪꯗꯤ ꯀꯨꯏ ꯀꯨꯏꯅ ꯀ꯭ꯂꯥꯁ ꯆꯠꯂꯦꯅ ꯍꯟꯗ ꯊꯦꯡ ꯊꯦꯡꯉꯁꯨ ꯑꯃꯨꯛ ꯈꯜꯂꯛꯑꯦ
ꯎꯝ ꯑꯩꯗꯣ ꯈꯔ ꯅꯨꯡꯁꯥ ꯃꯔꯛꯇ ꯊꯣꯛꯄꯗꯣ ꯏꯇꯣꯝꯅ ꯆꯠꯄꯗꯣ ꯇꯟꯕ ꯑꯗꯨꯒꯤ ꯏꯃꯥꯟꯅꯕꯤ ꯑꯗꯨꯝ ꯂꯩꯌꯦꯕ
ꯑꯣ ꯅꯣꯏ ꯕꯣꯜ ꯌꯦꯡꯔꯣꯏꯔꯥ ꯉꯁꯤꯗꯤ
ꯉꯁꯤ ꯀꯩꯀꯩ ꯂꯩꯒꯦ ꯑꯩ ꯉꯁꯥꯏ ꯌꯦꯡꯉꯕꯗꯗꯣ ꯕꯣꯜ ꯍꯧꯗꯕ ꯅꯥꯏꯟꯗ
ꯃꯊ ꯇꯨꯋꯦꯜꯐ ꯊꯥꯔꯇꯤꯗꯅꯤ ꯏꯁꯄꯦꯟꯒ ꯀꯩꯅꯣꯃ ꯂꯩꯥꯕꯅꯦ
ꯑꯗꯨꯗꯤ ꯇꯨꯝꯃꯒꯦ ꯑꯩ ꯉꯟꯅ ꯍꯧꯒꯠꯂꯒ ꯐꯣꯔ ꯊꯥꯔꯇꯤꯒꯤ ꯌꯦꯡꯗꯣꯏꯅꯦ
ꯑꯣ ꯐꯣꯔ ꯊꯥꯔꯇꯤꯗꯒꯤ ꯑꯃ ꯂꯩꯕꯗꯣ ꯑꯁꯤ ꯅꯣꯏ ꯔꯣꯅꯥꯜꯗꯣ ꯍꯣꯏꯒꯤ
ꯄꯣꯔꯇꯨꯒꯜ ꯈꯣꯏ
ꯎꯝ ꯂꯩꯥꯏꯕꯅꯦ ꯅꯣꯏꯒꯤ
ꯑꯗꯨ ꯌꯦꯡꯗꯣꯏꯅꯦ ꯉꯟꯅ ꯇꯨꯝꯒꯦ ꯇꯩꯔ ꯑꯩ ꯉꯥꯅꯨ ꯊꯣꯡꯉꯒ ꯆꯥꯏ ꯉꯁꯤ
ꯑꯁ ꯅꯪꯒꯤꯅ ꯍꯦꯟꯅ ꯍꯥꯎꯋꯦꯅ ꯑꯗꯨꯗꯤ ꯍꯦꯜꯂꯦꯅ ꯅꯣꯏꯒꯤꯅ
ꯍꯥꯎꯑꯦ ꯑꯣꯛꯁꯣꯑꯗꯨꯝ ꯍꯦꯜꯂꯦꯅ
ꯑꯩꯗꯤ ꯉꯥꯅꯨ ꯉꯥꯅꯨ ꯌꯥꯝ ꯍꯥꯎꯋꯦ
ꯍꯣꯏ ꯉꯁꯤ ꯌꯥꯝ ꯍꯥꯎꯋꯦ ꯏꯁꯤꯡ ꯍꯥꯞꯇꯕꯤꯗꯅꯦ ꯑꯣ ꯑꯩꯈꯣꯏꯗꯁꯨ
ꯏꯔꯨꯕꯒꯤ ꯑꯃꯨꯛ ꯏꯪꯉꯦꯗ ꯍꯧꯖꯤꯛ ꯑꯩꯈꯣꯏꯗꯣ ꯏꯁꯤꯡ ꯇꯥꯕ ꯅꯣꯏ ꯏꯁꯤꯡ ꯇꯥꯗꯕ꯭ꯔꯣ
ꯑꯩꯈꯣꯏꯗꯣ ꯑꯩꯈꯣꯏꯗꯤ ꯃꯊꯛ ꯂꯩꯕꯅꯤꯅꯀꯣ ꯇꯨꯂꯨꯗꯣ ꯆꯤꯡꯕꯗꯣ ꯀꯩꯅꯣꯝ ꯇꯧꯕ ꯌꯥꯝ ꯀꯥꯗꯕ ꯏꯁꯤꯡꯗꯣ ꯐꯖꯅ ꯀꯥꯗꯕ
ꯁꯤ ꯂꯧꯔꯣꯏ ꯑ ꯑꯗꯨ
ꯑꯗꯣꯅ ꯉꯁꯥꯏ ꯇ꯭ꯔꯥꯏ ꯇꯧꯋꯦ ꯑꯩ ꯆꯥꯛ ꯆꯥꯗ꯭ꯔꯤꯉꯩꯗ ꯑꯗꯨ ꯍꯧꯖꯤꯛ ꯑꯪꯀꯜ ꯑꯃꯨꯛ ꯇ꯭ꯔꯥꯏ ꯇꯧꯒꯦꯅ ꯇꯨꯂꯨꯨꯗꯣ ꯊꯝꯍꯧꯕꯅꯦ ꯑꯗꯨꯒꯤ ꯎꯝ ꯆꯠꯇꯣꯏꯅꯦ
ꯉꯥꯏꯕꯗꯣ ꯀꯔꯝ ꯀꯥꯟ ꯂꯣꯏꯅꯤ
ꯑꯣꯛꯇꯣꯕꯔ ꯑꯗꯨꯋꯥꯏꯗ
ꯑꯣ ꯂꯣꯏꯈ꯭ꯔꯅꯤꯅ ꯑꯗꯨꯗꯤ ꯅꯦꯛꯁ ꯇꯗꯤ ꯀꯃꯥꯏꯅ ꯇꯧꯅꯤ ꯃꯄꯥꯟꯗ ꯑꯣꯖꯥ ꯇꯥꯎꯕ ꯆꯠꯀꯦꯔꯥ ꯑꯃꯨꯛ ꯇꯝꯊꯒꯦꯔꯥ
ꯑꯩꯍꯥꯛ ꯇꯝꯊꯁꯤꯔꯥ ꯈꯜꯂꯦ ꯑꯗꯣ ꯑꯩ ꯒ꯭ꯔꯦꯖꯨꯋꯦꯠ ꯍꯟꯗꯛ ꯂꯣꯏꯕꯅꯤꯅ ꯑꯩ ꯃꯥꯔꯁꯤꯗꯣ ꯊꯣꯛꯇꯕ ꯑꯗꯨꯒꯤ ꯑꯦ ꯐꯣꯝꯗ ꯂꯧꯕ ꯌꯥꯗꯕ ꯕꯤ ꯑꯦꯠ
ꯅꯪ ꯍꯤꯟꯗꯤ ꯂꯥꯎꯗꯤ ꯐꯥꯒꯗꯕꯀꯣ ꯒꯔꯦꯖ꯭ꯋꯦꯁꯟꯒꯤꯗꯨꯁꯨ
ꯍꯣꯏ ꯅꯦꯛꯁ ꯏꯔ ꯑꯣꯏꯅ ꯑꯃꯨꯛ ꯇꯧꯔꯒꯦ
ꯎꯝ
ꯑꯩ ꯍꯤꯟꯗꯤ ꯇꯣꯉꯥꯟꯕ ꯒ꯭ꯔꯦꯖꯨꯋꯦꯠꯇꯤ ꯂꯣꯏꯔꯦ
ꯍ ꯑꯗꯨꯅꯦ ꯅꯪ ꯍꯤꯟꯗꯤ ꯑꯣꯅꯔꯁ ꯂꯥꯛꯔꯗꯤ ꯐꯒꯗꯕ ꯍꯥꯏꯕꯅꯤꯗ ꯍꯥꯏꯗꯤ
ꯑꯣ ꯖꯤꯅꯔꯦꯜꯒꯤꯗꯤ ꯂꯧꯗ꯭ꯔꯦ ꯁꯣꯁꯤꯌꯣꯂꯣꯖꯤ ꯑꯃ ꯂꯧꯕꯗꯨꯒꯤ
ꯅꯪ ꯁꯣꯁꯂꯣꯖꯤ ꯂꯧꯕ꯭ꯔꯅꯦ
ꯎꯝ ꯅꯣꯏꯅ ꯂꯧ ꯍꯥꯏꯔꯒ
ꯎꯝ ꯑꯩꯅ ꯂꯧꯑꯣ ꯍꯥꯏꯕ꯭ꯔꯣ
ꯎꯝ ꯀꯥꯎꯔꯕ꯭ꯔꯣꯅꯪ
ꯈꯪꯗꯦ ꯑꯃꯨꯛ ꯀꯥꯎꯈ꯭ꯔꯦ ꯍꯣꯏ ꯀꯨꯏꯈ꯭ꯔꯦꯅ ꯆꯍꯤ ꯑꯍꯨꯝ ꯁꯨꯔꯦꯅ
ꯆꯍꯤ ꯑꯍꯨꯝ ꯁꯨꯔꯁꯨ ꯍꯥꯏꯕ ꯋꯥꯗꯤ
ꯑꯁ ꯅꯆꯦ ꯅꯆꯦ ꯑꯩꯈꯣꯏꯒꯤ ꯃꯦꯃꯣꯔꯤꯁꯦ ꯌꯥꯔꯦꯗ
ꯑ ꯎ ꯍꯣꯏ ꯍꯣꯏ ꯏꯆꯦ ꯍꯣ ꯏꯆꯦ
ꯎꯝ ꯆꯍꯤ ꯑꯃꯗꯤ ꯍꯜꯂꯦꯅ
ꯍꯣꯏ ꯑꯗꯨꯗ ꯕ꯭ꯔꯦꯟ ꯈꯔ
ꯅꯣꯏꯗꯤ ꯈꯔ ꯂꯥꯏꯔꯤꯛ ꯇꯝꯕꯅꯤꯅ ꯑꯗꯨꯝ ꯌꯥꯏ ꯑꯩꯈꯋꯥꯏꯗꯤ ꯀꯨꯏꯈ꯭ꯔꯦꯅ ꯂꯥꯏꯔꯤꯛ ꯄꯥꯗꯕꯗꯣ
ꯎꯝ ꯑꯩꯁꯨ ꯄꯥꯗꯦꯗ ꯀꯥꯕ ꯈꯣꯠꯅ ꯀꯥꯕ ꯈ ꯇꯅꯤ ꯄꯗꯦꯗꯥ
ꯍꯣꯏ ꯁꯣꯁꯤꯌꯣꯂꯣꯖꯤꯁꯦ ꯑꯦꯛꯖꯥꯝꯒꯨꯝꯕ ꯊꯥꯅꯤꯡꯉꯥꯏꯗꯤ ꯌꯥꯝ ꯐꯥꯏ ꯍꯥꯏꯕꯅꯦ ꯃꯤꯅ ꯁꯕꯖꯦꯛ ꯂꯣꯏꯅ ꯑꯗꯨꯝ ꯂꯩꯕꯒꯤ ꯖꯥꯡ ꯊꯥꯕꯒꯨꯝꯕꯗꯣ ꯌꯥꯝ ꯅꯨꯡꯉꯥꯏꯌꯦ ꯍꯥꯏꯌꯦ
ꯎꯝ ꯍꯟꯗꯛꯇꯤ ꯀꯩꯀꯩ ꯇꯧꯔꯒ ꯂꯩꯇꯣꯏꯅꯣ
ꯆꯨꯝꯗꯣꯏꯅꯦ ꯑꯩꯈꯣꯏꯒꯤ ꯑꯁꯤ ꯇꯤꯆꯔ ꯇ꯭ꯔꯦꯅꯤꯡꯒꯤꯗꯣ ꯂꯣꯏꯔꯒ ꯌꯨꯝ ꯍꯜꯂꯒ ꯁꯤ ꯌꯥꯦ ꯃꯄꯥꯟ ꯊꯣꯛꯈ꯭ꯔꯒ ꯇꯧꯈ꯭ꯔ ꯁꯤꯔꯗꯤ ꯈꯟꯗꯗꯣ ꯈꯪꯗꯦꯗꯁ ꯌꯔꯗꯤ ꯅꯠꯇꯦ ꯑꯩꯈꯣꯏꯅ ꯍꯥꯏꯔꯁꯨ ꯈꯪꯗꯦꯅ ꯑꯩꯈꯣꯏꯗꯤ ꯇꯥꯎꯅꯤꯡꯉꯥꯏꯗꯣ
ꯎꯝ ꯎꯝ
ꯑꯩꯈꯣꯏꯅ ꯄ꯭ꯂꯥꯟ ꯇꯧꯔꯁꯨ ꯀꯅꯥ ꯈꯥꯡ ꯀꯔꯤ ꯇꯧꯅꯤꯗꯣ
ꯍꯣꯏ ꯑꯗꯨꯅꯦ ꯑꯩꯈꯣꯏꯅ ꯇꯧ ꯍꯣꯏ ꯑꯩ ꯀꯥꯗ ꯂꯩꯔꯦ
ꯎ ꯐꯃꯅꯤ ꯑꯩꯗꯤ ꯍꯧꯖꯤꯛ ꯃꯄꯥꯟꯗ ꯂꯩꯔꯤꯗ ꯑꯩꯈꯣꯏꯗ ꯏꯁꯤꯡ ꯇꯥꯕꯗ ꯏꯃꯥꯟꯅꯕꯤꯁꯨ ꯑꯩꯈꯣꯏ ꯋꯥꯔꯤ ꯁꯥꯔꯒ ꯂꯥꯛꯕ ꯑꯗꯨꯒꯤ ꯃꯄꯥꯟꯗ ꯊꯣꯛꯂꯒ ꯁꯥꯕꯅꯤ ꯅꯉꯣꯟꯗ
ꯌꯥꯝ ꯐꯩꯌꯦ ꯅꯣꯏꯗꯤ ꯏꯁꯤꯡ ꯄꯥꯝꯃꯨꯦ ꯑꯩꯈꯣꯏꯗꯤ ꯀꯥꯗꯕ
ꯎꯝ ꯑꯗꯨ ꯑꯩꯈꯣꯏꯗꯤ ꯏꯁꯤꯡꯗꯤ ꯂꯩꯗꯤ ꯂꯩꯗꯦ ꯅꯍꯥꯟ ꯑꯃ ꯈꯛꯛꯇꯔꯥ ꯑꯅꯤ ꯈꯛ ꯈꯔꯥ ꯂꯩꯌꯦꯦ ꯑꯩ ꯁꯤꯗ ꯂꯥꯛꯔꯒ ꯗꯤ ꯁꯤꯔꯁ ꯎ ꯃꯔꯛ ꯃꯔꯛꯇ ꯑꯗꯨꯝ ꯏꯁꯤꯡ ꯇꯥꯕꯅꯤꯅ ꯍꯞꯇꯥ ꯑꯃꯗ ꯑꯗꯨꯝ ꯌꯥꯏꯗ ꯍꯣꯒꯗꯤ ꯀꯣꯅꯥꯦ
ꯃꯤꯗꯤ ꯍꯞꯇꯥꯗ ꯑꯍꯨꯝ ꯃꯔꯤ ꯀꯨꯝꯕꯁꯨ ꯌꯥꯎꯋꯦ ꯑꯥꯁꯨꯄ ꯀꯅꯣꯗ
ꯑꯩꯈꯣꯏꯗꯣ ꯐꯥꯏꯚ ꯗꯦꯁꯇꯔꯥ ꯐꯣꯔ ꯗꯦꯁꯇꯔꯥ ꯑꯗꯨꯝ ꯀꯨꯝꯃꯦ ꯑꯁ ꯐꯥꯏꯚ ꯗꯦꯁ
ꯑꯣ ꯅꯣꯡꯁꯨ ꯐꯖꯅ ꯇꯥꯗꯦ ꯐꯥꯗꯕ ꯀꯣ
ꯇꯨꯝꯕꯗ ꯅꯨꯡꯉꯥꯏꯌꯦꯕ ꯑꯗꯣ ꯉꯁ ꯉꯁ ꯉꯁꯥꯏ ꯑꯗꯨꯝ ꯅꯣꯡ ꯆꯨꯕꯅ ꯑꯗꯨꯒꯤ ꯐꯖꯅ ꯇꯨꯝꯕꯅꯦ ꯄꯨꯡ ꯑꯃꯒꯨꯝꯕꯗꯤ ꯌꯥꯏ
ꯑꯣ ꯑꯗꯨꯗ ꯑꯩꯗꯤ ꯌꯨꯝꯗ ꯂꯩꯔꯤꯇꯦ
ꯑꯣ
ꯍꯧꯖꯤꯛꯁꯨ ꯈꯔ ꯈꯔ ꯇꯥꯔꯒ ꯑꯃꯨꯛ ꯇꯣꯛꯈꯤꯕ ꯋꯥꯅꯦ ꯍꯥꯏꯗꯤ ꯐꯖꯅ ꯇꯥꯗꯤ
ꯑꯦ ꯍꯧꯖꯤꯐꯥꯎ
ꯑꯣ ꯑꯩ ꯀꯥ ꯂꯩꯔꯤ ꯈꯔꯥ ꯈꯪꯗꯦ ꯇꯥꯗꯕ
ꯎꯝ ꯍꯝ
ꯃꯀꯨꯞ ꯃꯀꯨꯞ ꯇꯥꯕ ꯑꯗꯨꯁꯨ ꯌꯥꯝꯅ ꯇꯥꯔꯅꯤ ꯇꯨꯝꯕ ꯅꯨꯡꯉꯥꯏꯅꯤ ꯑꯗꯨꯅ
ꯎꯝ ꯑꯗꯨꯅꯦ ꯇꯨꯝꯕꯗꯤ ꯑꯗꯨꯝ ꯅꯨꯡꯉꯥꯏꯗꯥ ꯅꯠꯇꯦ ꯇꯨꯝꯕ ꯄꯨꯡ ꯑꯃ ꯑꯅꯤ ꯈꯛꯇ ꯇꯨꯝ꯭ꯔꯁꯨ ꯄꯨꯡ ꯌꯥꯝꯅꯁꯨ ꯑꯗꯨꯝ ꯇꯨꯝꯕꯗ ꯅꯨꯡꯉꯥꯏꯌꯦꯕ ꯇꯣꯡꯁꯤꯕꯗꯣꯕꯣ ꯌꯦꯡꯅꯤꯡꯕ ꯍꯥꯏꯗꯣ
ꯆꯤꯛꯅꯥꯒ ꯅꯅꯣ
ꯁꯄꯦꯟꯅꯤ ꯍꯥꯏꯔꯒ ꯌꯦꯡꯅꯤꯗ ꯑꯗꯨ ꯑꯣꯏꯔꯁꯨ ꯇꯨꯋꯜꯐ ꯊꯥꯔꯇꯤ ꯑꯣꯏꯕꯅꯤꯅ ꯍꯣꯏꯗꯤ ꯉꯁꯤ
ꯑꯣ ꯏꯁꯄꯦꯟꯒ ꯀꯩꯅꯣꯗ ꯍꯥꯂꯦꯟꯒꯤꯗꯣ
ꯅꯠꯇꯦ ꯁꯤ ꯑꯁ ꯕꯔꯀꯥꯔ ꯌꯥꯝꯕꯗꯣ ꯔꯀꯥ ꯄ꯭ꯂꯦꯌꯥꯔ ꯌꯥꯝꯕꯅꯦ ꯏꯁꯄꯦꯟꯗ ꯉꯥꯏꯒꯨꯝꯃ ꯂꯥꯏꯑꯣꯅꯤ ꯑꯗꯨꯗ
ꯃꯦꯁꯤ ꯈꯣꯏꯁꯦ ꯀꯩ ꯑꯣꯏꯗꯣꯏꯅꯣ
ꯑꯁꯤ ꯗꯦꯠꯄꯣꯔꯗ
ꯔꯣꯃꯦꯟꯗ꯭ꯔꯤꯠ
ꯅꯠꯇꯦ ꯕꯔꯀꯥꯗ ꯍꯥꯟꯅ ꯁꯥꯟꯅꯕꯅꯦꯕ ꯏꯟꯇ꯭ꯔꯥꯃꯦꯂꯥꯟꯗ ꯑꯃꯨꯛ ꯁꯥꯟꯅꯕ
ꯑꯣ ꯑꯗꯨ ꯔꯣꯅꯦꯜꯗꯣ ꯑꯩꯈꯣꯏ ꯔꯌꯦꯜꯃꯦꯟ ꯗ꯭ꯔꯤꯠꯅꯦꯕ
ꯔꯇ꯭ꯔꯤꯠꯇꯣ ꯁꯥꯟꯅꯏꯌꯦ ꯃꯦꯟꯆꯦꯁꯇꯔ ꯁꯤꯇꯤꯗꯁꯨ ꯁꯅꯍꯦ ꯃꯥꯗ ꯖꯕꯟ ꯇꯁꯇꯁꯨ ꯎꯁꯅꯥꯑ
ꯀ꯭ꯂꯕ ꯃꯤꯡ ꯅꯠꯇ꯭ꯔꯣ
ꯀ꯭ꯂꯅꯦ ꯀ ꯀ ꯃꯤ ꯔꯦꯡꯗꯥ ꯨꯨꯝꯅ
ꯑꯥ ꯑꯥ ꯑꯥ
ꯄꯦꯈꯣꯏꯁꯨ ꯍꯥꯟꯅꯗꯤ ꯄꯤ ꯑꯦꯁ ꯁꯤꯒ ꯁꯥꯟꯅꯕꯅꯦ
ꯎꯝ
ꯛ ꯁꯤ ꯑ ꯑꯁꯤ ꯃꯥꯗ ꯀꯥꯈ꯭ꯔꯕ ꯔꯤꯌꯜꯃꯦꯇ꯭ꯔꯤꯛꯇ ꯁꯥꯟꯅꯕ ꯃꯥꯁꯨ ꯑꯃꯨꯛ
ꯎ ꯀꯔꯝꯕ ꯀ꯭ꯂꯕꯅ ꯐꯥꯒꯦ
ꯈꯪꯗꯦꯗ ꯀꯥꯞ ꯌꯥꯝꯕꯗꯨꯗꯤ ꯑꯁꯤ ꯎꯝ ꯆꯦꯝꯄꯤꯌꯟꯁ ꯂꯤꯛꯇꯤ ꯑꯁꯤ ꯔꯌꯣꯃꯤꯗ꯭ꯔꯦꯒꯤꯅ ꯍꯦꯟꯕꯅꯦ ꯑꯗꯣ ꯍꯟꯗꯛꯇꯤ ꯆꯍꯤ ꯑꯅꯤ ꯌꯥꯔꯦꯗ ꯃꯣꯏꯁꯨ ꯁꯤꯖꯥꯟꯟꯁꯨ ꯑꯗꯨꯗꯤ ꯆꯌꯥꯔꯈꯩ ꯁꯤꯖꯟꯁꯨ ꯌꯥꯗꯕꯅꯦ ꯂꯥꯂꯤꯒꯥꯥꯗꯁꯨ ꯂꯥꯂꯤꯒꯥꯥꯅ ꯕꯔꯀꯥꯅ ꯑꯅꯤ ꯂꯥꯎꯈ꯭ꯔꯦ ꯔꯤꯄꯦꯠ ꯇꯔꯤꯄꯦꯠ ꯆꯦꯝꯄꯤꯌꯟꯁ ꯂꯤ ꯄꯤ ꯑꯦꯁ ꯅ ꯔꯤꯄꯤꯠ ꯔꯤꯄꯤꯠ ꯑꯅꯤ ꯂꯥꯎꯈ꯭ꯔꯦ
ꯑ ꯑꯥꯔꯖꯦꯟꯇꯤꯅꯥꯅ ꯀꯔꯝ ꯅꯨꯃꯤꯠꯗ ꯁꯂꯗꯣꯏꯅꯣ
ꯃꯣꯏꯗꯣ ꯃꯨ ꯀꯥꯎꯥꯎ ꯀ ꯍꯥꯏꯁꯨ ꯀꯔꯝꯕꯗꯔꯥ ꯀꯣ ꯑꯁꯤ ꯌꯥꯝꯃꯟꯗꯅ
ꯂꯥꯁ ꯂꯥꯁ ꯗꯦꯁꯦ ꯀꯌꯥ ꯐꯥꯎꯅꯣ ꯁꯤꯐꯥꯒꯤꯁꯦ ꯐꯤꯐꯥ ꯋꯥꯔꯜ ꯀꯞ ꯍꯥꯟꯅꯒꯤꯅꯦ ꯗꯦꯠ ꯀꯌꯥꯗꯅꯣꯕꯨ ꯂꯣꯏꯗꯣꯏꯁꯦ
ꯁꯦꯚꯦꯟꯇꯤꯟ ꯔ ꯁꯤꯛꯁꯇꯤꯟ ꯔ ꯀꯣ
ꯑꯣ ꯗꯥꯏꯗꯔ
ꯎꯝ ꯨꯂꯥꯏꯗꯀꯣ
ꯍꯟꯗꯛꯁꯨ ꯂꯥꯏ ꯑꯣꯏꯔꯦꯗꯅ
ꯎꯝ ꯍꯣꯏ ꯅꯣꯀꯥꯎ ꯈꯥꯎꯈ꯭ꯔꯦꯅ ꯑꯗꯨꯗꯤ ꯊꯥꯔꯇꯤ ꯇꯨꯗꯣ ꯁꯤꯛꯁꯇꯤꯟ ꯈꯛꯇ ꯂꯦꯝꯍꯧꯅꯤꯅ ꯑꯗꯨꯗꯤ ꯌꯥꯝ ꯊꯨ ꯊꯨꯅ ꯇꯧꯈ꯭ꯔꯅꯤꯗ
ꯎꯝ ꯑꯁ ꯍꯌꯦꯡꯉꯁꯦ ꯃꯤꯍꯨꯟ ꯁꯣꯡꯉꯤꯗ ꯑꯥꯎ ꯆꯂꯗꯤ ꯌꯥꯝ ꯅꯨꯡꯉꯥꯏꯇꯦ
ꯑꯦꯟꯕꯤ ꯁꯤ ꯅꯠꯇꯦ ꯑ ꯕꯤ ꯁꯤ ꯁꯤ ꯍꯠ ꯆꯔꯁꯨ ꯀꯅꯎ ꯅꯨꯃꯤꯠꯇꯤ ꯌꯦꯡꯒꯅꯤ ꯍꯥꯏꯕꯒꯨꯝ ꯇꯧꯋꯅꯦ
ꯑꯣ ꯀꯩꯅꯣꯗ ꯀꯃꯨꯅꯤꯇꯤ ꯍꯣꯜꯗ
ꯍꯣꯏ ꯑꯣꯏꯔꯝꯅꯤ ꯆꯥꯎꯕ ꯍꯣꯡꯂꯛꯑꯅꯤꯅ ꯑꯗꯣ ꯄ꯭ꯔꯣꯖꯦꯛꯇꯔꯗ ꯀꯥꯞꯂꯒ ꯌꯣꯟꯕ ꯌꯥꯕꯅꯦꯕ
ꯑꯣ ꯆꯥꯔꯖ ꯃꯅꯨꯡꯅꯝꯗꯤ ꯌꯦꯡꯕ ꯐꯠꯇꯦꯅ ꯌꯥꯏ ꯅꯨꯡꯗꯥꯡꯗ ꯑꯣꯏꯔꯝꯅꯤꯅ ꯐꯥꯏꯅꯦꯜꯗꯤ
ꯅꯨꯡꯗꯥꯡꯗꯅꯦ ꯍꯣꯏ ꯑꯣ ꯃꯤ ꯌꯥꯝꯅꯗꯤ ꯑꯗꯨꯝ ꯌꯦꯡꯕ ꯅꯨꯡꯉꯥꯏꯅ ꯂꯩꯀꯥꯏꯒꯤ ꯃꯤꯁꯤꯡ ꯄꯨꯟꯅ ꯆꯠꯄ ꯌꯥꯏꯅ
꯭ꯦ ꯌꯥ ꯌꯥꯕꯅꯦ ꯑꯗꯨ ꯆꯠꯄ ꯌꯥꯏ
ꯎꯝ ꯌꯦꯡ ꯆꯁꯦ
ꯎꯝ ꯑꯩꯈꯣꯏꯁꯨ ꯀꯩꯅꯣ ꯗꯦꯠ ꯁꯤꯛꯁꯇꯤꯟ ꯑꯗꯨꯋꯥꯏꯗ ꯔꯤꯆꯥꯔꯖ ꯂꯣꯏꯔꯅꯦꯕ ꯐꯣꯟꯒꯤꯗ ꯇꯤꯚꯤꯒꯤꯗꯣ
ꯑꯣ ꯑꯣ ꯑꯃꯨꯛ ꯍꯥꯞꯔꯣꯏꯔ
ꯍꯥꯞꯅꯤꯡꯗ꯭ꯔꯦ ꯍꯣꯏ ꯑꯁꯤ ꯕꯣꯜ ꯂꯣꯏꯔꯗꯤ ꯌꯦꯡꯤꯉꯥꯏꯁꯤ ꯃꯤ ꯀꯅꯥꯝꯇ ꯂꯩꯗꯦꯅ
ꯑꯣ ꯑꯣ ꯑꯁꯦꯡꯕꯗꯤ ꯍꯣꯏ ꯑꯗꯨꯃꯥꯏꯅ ꯇꯧꯋꯦꯕ ꯑꯣ ꯂꯣꯏꯔꯦ ꯀꯔꯤ ꯇꯤꯚꯤꯗꯤ ꯌꯦꯡꯗꯤ ꯌꯦꯡꯅꯤꯡꯒꯅꯦ ꯃꯁꯥ ꯃꯁꯥꯒꯤ ꯐꯣꯟ ꯂꯩꯕꯅꯤꯅ
ꯍꯣꯏ ꯐꯣꯟꯗꯗꯤ ꯌꯦꯡꯉꯤꯅ ꯅꯦꯠ ꯌꯥꯝ ꯆꯥꯕꯒꯤ ꯍꯥꯞꯄ ꯋꯥꯅꯦꯕ
ꯉꯔꯥꯡꯗꯣ ꯐꯖꯅ ꯌꯦꯡꯅꯕꯅꯦ ꯑꯩꯗꯣ ꯐꯣꯔ ꯖꯤ ꯑꯗꯨꯝ ꯀꯥꯞꯈ꯭ꯔꯕ ꯑꯗꯨꯒꯤ
ꯑ ꯑꯩ ꯉꯔꯥꯡ ꯅꯨꯐꯥꯎ ꯌꯦꯡꯉ ꯑꯩꯖꯔꯥ ꯑꯃ ꯌꯦꯡꯕ ꯑꯗꯨꯗꯤ ꯑꯁ ꯑꯁꯤ ꯂꯩꯀꯥꯏ ꯃꯤꯁꯤꯡꯁꯦ ꯒꯣꯜ ꯆꯠꯕꯒꯤ ꯂꯥꯎꯔꯒ ꯂꯩꯕꯅꯦ ꯉꯔꯥꯡꯗꯤ ꯐꯖꯕ ꯃꯥꯜꯂꯦ
ꯎꯝ ꯐꯖꯕꯅꯦ ꯐꯖꯕꯅꯦ ꯁꯦꯡꯕꯒꯤ
ꯁꯋ꯭ꯥꯏꯗ ꯁꯤꯗ ꯏꯅꯦ ꯂꯩꯕ ꯏꯅꯦꯅꯤꯀꯣ ꯑꯩꯈꯣꯏꯁꯨꯅꯦ ꯃꯣꯏꯗ ꯍꯨꯏꯗ ꯀꯩꯅꯣ ꯍꯤꯗꯥꯛ ꯀꯥꯞꯍꯜꯂꯒ ꯃꯣꯏ ꯑꯅꯤꯁꯨ ꯕꯣꯔ ꯌꯦꯡꯒ
ꯎꯝ ꯑꯁ ꯉꯥꯏꯌꯣ ꯅꯣꯏꯒꯤ ꯍꯨꯏꯒꯤꯗꯣ ꯄ꯭ꯂꯦꯟ ꯌꯥꯝꯃꯤꯉꯦ ꯃꯣꯏ ꯂꯩꯃꯤꯟꯅꯕ ꯃꯤꯁꯤꯡꯗꯣ
ꯀꯟꯅꯣ ꯑꯗꯨꯝ ꯃꯆꯥꯗꯣꯁꯨ ꯅꯧꯋꯤ ꯃꯆꯥꯗꯣ ꯍꯦꯛ ꯄꯣꯛꯑꯒ ꯂꯩꯕꯗꯒꯤ ꯑꯗꯨꯗꯒꯤ ꯑꯗꯨꯝ ꯐꯤꯡꯕ ꯍꯧꯔꯦ ꯑꯩꯈꯣꯏ ꯍꯨꯏꯁꯤꯡꯁꯦ
ꯎ ꯅꯣꯏꯒꯤ ꯍꯨꯏꯗꯣ ꯀꯔꯤ ꯌꯥꯝꯅꯤ ꯍꯥꯏꯅꯤꯅ
ꯑꯥ ꯆꯪꯉꯝꯂꯣꯅ ꯍꯥꯏꯕ꯭ꯔꯣ
ꯍꯣꯏ ꯑꯁ ꯃꯥꯒꯤ ꯔꯨꯝꯗꯗꯤ ꯌꯥꯗꯦ ꯍꯥꯏꯌꯦ ꯗꯤꯌꯨꯅꯁꯨ ꯑꯗꯨꯝ ꯍꯥꯏꯌꯦꯅ ꯁꯤ
ꯑꯩꯁꯨ ꯈꯣꯡ ꯌꯥꯗ꯭ꯔꯦ
ꯑꯗꯨꯅꯦ ꯃꯣꯏ ꯅꯥꯏ ꯂꯩꯃꯤꯟꯅꯕ ꯃꯤꯁꯤꯡꯅ ꯑꯗꯨꯝ ꯍꯥꯏꯕ ꯌꯥꯏꯌꯦ
ꯍꯥꯏꯈ꯭ꯔꯕꯅꯦ ꯍꯥꯏꯈ꯭ꯔꯕꯅꯦ ꯅꯥ ꯍꯤꯗꯥꯛ ꯀꯥꯕ ꯑꯗꯣ ꯁꯤꯗꯦꯌꯦ
ꯍꯥꯏꯌꯦ ꯑꯗꯨ ꯑꯣꯏꯔꯁꯨ ꯌꯥꯗꯦ ꯍꯥꯏꯌꯦ
ꯑꯩ ꯍꯥꯏꯈ꯭ꯔꯕꯅꯦ
ꯎꯝꯦ ꯑꯗꯨ ꯑꯁ ꯑ ꯍꯥꯏꯠ ꯁꯕ ꯃꯥꯂꯀꯣ ꯑꯗꯨ
ꯑꯩꯁꯨ ꯍꯧꯖꯤꯛ ꯍꯥꯒꯠꯆꯔꯤ ꯈꯣꯠꯂꯤ
ꯑꯁ ꯅꯣꯏꯒꯤ ꯔꯨꯝ ꯐꯥꯎꯗꯣ ꯀꯥꯕꯅꯦ ꯃꯣꯏꯗꯣ
ꯑꯁ ꯅꯍꯥꯟꯅ ꯑꯅꯤ
ꯇꯜꯂꯤꯅꯦ ꯑꯗꯨꯒ ꯆꯍꯤꯗ ꯍꯥꯏꯗꯤ ꯆꯥꯛꯒꯨꯝꯕꯗꯤ ꯆꯥꯡꯅꯕ꯭ꯔꯣ ꯀꯣ
ꯑꯗꯨ ꯆꯪꯗꯦ
ꯆꯥꯛ ꯌꯦꯟꯁꯥꯡꯒꯨꯝꯕꯗ ꯆꯪꯉꯗꯤ ꯑꯁ ꯇꯜꯂꯦ
ꯈꯔ ꯆꯥꯗꯣꯏꯅ ꯅꯪ
ꯅꯠꯇꯦ ꯈꯪꯗꯕꯤꯗ ꯑꯗꯨꯝ ꯆꯪꯒꯗꯤꯔ ꯅꯣꯏꯁꯨ ꯈꯪꯉꯣꯏꯅ
ꯑꯗꯨꯒ ꯑꯩꯗꯤ ꯃꯣꯏ ꯃꯅꯨꯡ ꯆꯪꯗꯦ ꯑꯩꯗꯤ ꯀꯩꯅꯣ ꯆꯠꯂꯣ ꯆꯠꯂꯣꯅ ꯑꯗꯨꯝ ꯇꯟꯕꯅꯦ
ꯑꯗꯨ ꯑꯣꯏꯔꯁꯨ ꯃꯣꯏꯒꯤ ꯀꯔꯤꯛꯇ ꯑꯗꯨꯝ ꯆꯠꯄꯅꯤꯅ ꯃꯈꯣꯡ ꯂꯩꯕꯅꯤꯅ
ꯎꯝ
ꯅꯣꯏ ꯔꯨꯝꯗ ꯐꯥꯎ ꯀꯥꯔꯤ ꯅꯣꯏꯒꯤ
ꯑꯩꯔꯨꯝꯅ ꯅꯍꯥꯟꯗꯣ ꯂꯨ ꯅꯥꯗꯣ ꯑꯁꯤ ꯑꯩ ꯑꯩ ꯔꯨꯝꯒꯤ ꯅꯥꯀꯟꯗ ꯁꯣꯐꯥ ꯂꯩꯗꯅ ꯑꯗꯨꯗ ꯃꯥ ꯑꯉꯥꯡ ꯑꯣꯏꯅ ꯇꯨꯝꯃꯒ ꯂꯩꯕꯅꯤꯕ ꯑꯗꯨꯗꯒꯤ ꯀꯥ ꯀꯔꯝꯒꯅꯤ ꯑꯩꯅ ꯈꯪꯕꯗ
ꯎꯝ
ꯍ ꯍꯣꯏ ꯅꯪ ꯕꯣꯜ ꯌꯦꯡꯉꯦ ꯍꯥꯏꯔꯦ ꯀꯩꯅꯣꯝ ꯇꯧꯔꯒ ꯑꯩꯁꯨ ꯇꯨꯝꯅꯕ ꯇꯧꯔꯒꯦ